ꯍꯜꯂꯣ ꯇꯥꯗꯔꯣ ꯍꯜꯂꯣ ꯍꯜꯂꯣ
ꯑꯣ
ꯍꯜꯂꯣ ꯍꯣꯏ ꯍꯣꯏ ꯇꯥꯏ ꯇꯥꯏ ꯍꯣꯏ ꯇꯥꯈ꯭ꯔꯦ ꯍꯧꯖꯤꯛꯇꯤ
ꯑꯥ ꯀꯩꯗꯧꯔꯤꯅꯣ
ꯑꯁ ꯆꯥꯛ ꯆꯥꯔꯒ ꯁꯨꯝ ꯑꯃꯨꯛ ꯍꯤꯞꯄ ꯂꯩ ꯍꯧꯖꯤꯛꯇꯤ
ꯑꯣ
ꯅꯣꯏꯗꯤ ꯆꯥꯔꯕ
ꯆꯥꯔꯦ ꯍꯣꯏ
ꯑꯣ ꯀꯩ ꯏꯟꯖꯥꯡ ꯆꯥꯒꯦ ꯅꯣꯏꯗꯤ
ꯅꯪ ꯀꯩꯅꯣ ꯑꯩꯒꯤ ꯈꯟꯖꯦꯜ ꯇꯞꯄ꯭ꯔ
ꯑꯩ ꯑꯗꯨꯝ ꯌꯥꯏꯗ ꯑꯩ ꯇꯞꯄ꯭ꯔꯣ
ꯅꯪꯒꯤꯁꯦ ꯈꯔ ꯇꯞꯄ ꯃꯥꯜꯂꯦ
ꯀꯩꯒꯤꯅꯣꯅꯦ
ꯌꯥꯗꯤ ꯌꯥꯏꯌꯦ ꯑꯗꯨ
ꯑꯣ ꯑꯣ ꯑꯗꯨ ꯀꯔꯤ ꯏꯟꯖꯥꯡ ꯆꯥꯒꯦ ꯉꯁꯤꯗꯤ
ꯅꯦꯠꯋꯥꯔꯛꯁꯦ ꯅꯨꯡꯉꯥꯏꯇꯦꯅꯦ
ꯑꯣ ꯑꯩ ꯑꯩꯒꯤꯗꯤ ꯑꯗꯨꯝ ꯌꯥꯗꯤ ꯌꯥꯕꯅꯦ ꯏꯁꯄꯤꯀꯔꯅ ꯏꯁꯄꯤꯀꯔꯅ ꯑꯣꯏꯒꯗ꯭ꯔ ꯀꯩꯒꯤꯅꯣꯅꯦ ꯍꯧꯖꯤꯛꯁꯨ ꯇꯞꯄ꯭ꯔ
ꯌꯥꯔꯦꯗ ꯍꯧꯖꯤꯛꯇꯤ ꯑꯗꯣ ꯑꯩꯒꯤ ꯑꯩꯒꯤꯗ ꯍꯥꯏꯕꯅꯦꯗ ꯑꯩꯗꯣ ꯃꯩ ꯂꯥꯛꯇꯕꯤꯀꯣ ꯑꯩꯈꯣꯏꯔꯣꯝꯗ ꯑꯗꯨꯒꯤ ꯅꯦꯠꯋꯥꯔꯛꯇꯣ ꯅꯨꯡꯉꯥꯏꯇꯕ ꯐꯥꯏꯚ ꯖꯤ ꯐꯥꯏꯚ ꯖꯤ ꯐꯪꯗꯦꯕ
ꯑꯣ
ꯀꯩ ꯊꯕꯛ ꯇꯧꯔꯤꯅꯣ ꯅꯪ
ꯑꯩꯁꯨ ꯑꯗꯨꯝ ꯂꯩ ꯑꯗꯨꯝ ꯀꯣꯂꯦꯖ ꯀꯥꯕ ꯀꯥꯟꯅꯤꯡꯕ ꯀꯥꯟꯗ
ꯑꯣ
ꯑꯌꯥꯝꯕꯗꯗꯤ ꯌꯨꯝꯗ ꯑꯗꯨꯝ ꯂꯩꯌꯦꯗ
ꯀꯩ ꯀꯣꯂꯦꯖꯇ ꯀꯥꯔꯤꯅꯣ
ꯑꯩ ꯗꯤ ꯑꯦꯝꯗ ꯀꯥꯏ
ꯑꯦ ꯑꯩꯁꯨ ꯀꯥꯔꯤꯅꯦ
ꯁꯦꯃꯤꯁꯇꯔ ꯀꯌꯥꯅꯣ
ꯑꯩ ꯃꯥꯁꯇꯔ ꯇꯧꯔꯤꯕ
ꯑꯣ ꯑꯣ ꯑꯩꯗꯤ ꯁꯦꯀꯦꯟ ꯀꯥꯔꯤꯗ ꯁꯦꯀꯦꯟ ꯍꯥꯏꯗꯤ ꯑꯥ ꯀꯃꯌꯨꯅꯤꯇꯤ ꯂꯩꯗꯅ ꯗꯤ ꯑꯦꯝꯗ ꯑꯗꯨꯗꯣ ꯀꯥꯕ ꯑꯗꯨꯗꯣ ꯀꯥꯕꯅꯦ ꯑꯩꯗꯤ ꯀꯝꯃꯌꯨꯅꯤꯇꯤꯒꯤ
ꯑꯣ ꯃꯁꯇꯔ ꯅꯪꯁꯨ
ꯑꯁ ꯅꯠꯇꯦꯍꯦ
ꯑꯣ ꯑꯣ ꯑꯣ
ꯁꯦꯀꯦꯟ ꯁꯦꯀꯦꯟ ꯀꯥꯔꯦ ꯁꯦꯀꯦꯟ ꯁꯦꯃꯤꯁꯇꯔ
ꯑ ꯑ ꯑ
ꯎꯝ ꯀꯔꯤ ꯑꯣꯅꯔꯁ ꯄꯥꯏꯕꯅꯣ ꯅꯪꯗꯦ
ꯑꯩ ꯏꯪꯂꯤꯁꯇ ꯇꯧꯋꯦ
ꯑꯣ ꯐꯩ ꯑꯗꯨꯗꯤ ꯌꯥꯝ ꯐꯩ ꯑꯗꯨꯗꯤ ꯑꯗꯨꯗꯤ ꯏꯝꯐꯥꯜꯗ ꯂꯩꯔꯝꯃꯅꯤꯅꯥ
ꯑꯩꯁꯨ ꯍꯣꯏ ꯌꯨꯝ ꯕꯔꯥ ꯂꯩꯔꯤꯅꯦ ꯅꯪꯗꯤ
ꯍꯣꯏ ꯑꯩꯈꯣꯏꯁꯨ ꯔꯦꯟꯗ ꯂꯩꯕꯅꯤ ꯕꯔꯥꯗꯥ
ꯑꯣ ꯅꯣꯏꯒꯤ ꯔꯦꯟꯗꯣ ꯅꯨꯡꯉꯥꯏꯕ꯭ꯔꯥ ꯀꯃꯥꯏ ꯀꯃꯥꯏꯂ ꯇꯧꯒꯦ ꯏꯁꯤꯡꯒꯨꯝꯕ
ꯏꯁꯤꯡꯕꯨꯗꯤ ꯌꯥꯏ ꯌꯥꯏ ꯌꯥꯏ ꯑꯗꯨꯝ ꯌꯥꯏꯌꯦꯗꯥ
ꯑꯣ
ꯎꯝ ꯂꯣꯏꯈ꯭ꯔꯗꯤ ꯑꯗꯨꯝ ꯂꯥꯛꯄꯗꯣ ꯌꯨꯝꯕꯨꯈꯩꯅ ꯑꯗꯨꯝ ꯍꯥꯞꯄꯤꯌꯦꯕꯀꯣ ꯏꯁꯤꯡꯗꯤ
ꯑꯥ
ꯇꯨꯒ ꯅꯍꯥꯟꯗꯤ ꯂꯩꯕꯗꯤ ꯌꯥꯝ ꯅꯨꯡꯉꯥꯏ ꯑꯗꯣ ꯍꯧꯖꯤꯛꯀꯥꯟ ꯁꯤ ꯎꯝ ꯃꯣꯏ ꯉꯥꯅꯨ ꯌꯣ ꯉꯥꯅꯨꯒ ꯌꯦꯟꯗꯣ ꯈꯣꯏ ꯋꯥꯁꯔꯨꯝ ꯃꯅꯥꯛꯇ ꯍꯥꯞꯄ
ꯑꯣ
ꯑꯗꯨꯒꯤ ꯃꯅꯝꯗꯣ ꯂꯥꯛꯄ ꯍꯧꯒ꯭ꯔꯦꯕ ꯍꯧꯖꯤꯛꯀꯥꯟꯗꯣ ꯑꯃꯨ ꯑꯗꯨ
ꯅꯨꯡꯉꯥꯏꯇꯕꯅꯦ ꯑꯗꯨꯒꯨꯝꯕꯗꯣ ꯑꯩꯁꯨ ꯅꯍꯥꯟꯗꯣ ꯎꯝ ꯂꯩꯀꯥꯏ ꯑꯃꯗ ꯂꯩꯔꯝꯃꯦ ꯃꯣꯏꯗꯣ ꯀꯩꯅꯣꯗꯣ ꯁꯟꯗꯣ
ꯑꯥ
ꯊꯝꯃꯦꯕ ꯃꯣꯏꯗꯣ ꯃꯈꯥꯗ ꯁꯪ ꯁꯪꯒꯣꯝꯗꯣ ꯂꯧꯅꯤꯡꯉꯥꯏꯗꯣ ꯑꯗꯨꯒꯤ
ꯑꯣ ꯑꯥ ꯑ
ꯍꯧꯒꯠꯂꯕ ꯂꯣꯏꯔꯦ ꯁꯟꯒꯤ ꯊꯤꯒꯤ ꯃꯅꯝꯗꯨꯅ
ꯍꯧꯖꯤꯛꯇꯤ ꯃꯅꯝ ꯑꯗꯨꯝ ꯍꯥꯏꯗꯤ ꯅꯨꯡꯇꯤ ꯅꯝꯃꯗꯤ ꯑꯗꯨꯝ ꯍꯩꯅꯕꯗꯣ ꯃꯅꯝ ꯀꯌꯥ ꯈꯪ ꯅꯝꯃꯦ ꯍꯥꯏꯕꯗꯣ ꯈꯪꯗꯣꯛꯇꯦꯅꯀꯣ
ꯑ
ꯑꯗꯨꯅ ꯅꯍꯥꯟ ꯍꯥꯟꯅ ꯍꯥꯄ ꯍꯥꯟꯅ ꯍꯥꯞꯄ ꯀꯥꯟꯗꯗꯤ ꯑꯁ ꯑꯍꯤꯡꯕꯣꯛ ꯇꯨꯝꯕ ꯌꯥꯗꯦ ꯑꯩꯗꯤ ꯕ꯭ꯂꯦꯡꯀꯦꯠꯇꯤ
ꯑꯩ ꯕ꯭ꯂꯦꯡꯀꯦꯠ ꯂꯣꯏꯅ ꯀꯩꯅꯣ ꯇꯧꯔꯒ ꯑꯗꯨꯝ ꯇꯨꯝꯃꯅꯤ ꯃꯅꯝꯗꯣ ꯍꯩꯅ ꯀꯣ ꯀꯣꯛ ꯆꯤꯛꯄꯅꯀꯣ ꯅꯅꯝ ꯃꯅꯝ ꯅꯝꯕꯤꯒꯤ
ꯎꯝ ꯎꯝ ꯇꯧꯕꯅꯦ ꯍꯣꯏ
ꯅꯣꯏꯗꯨꯗꯤ ꯀꯃꯥꯏꯟ ꯇꯧꯌꯦ ꯏꯁꯤꯡ ꯑꯃ ꯅꯨꯡꯉꯥꯏꯕ꯭ꯔꯥ ꯌꯨꯝꯕꯨ ꯍꯣꯏ ꯐꯕ꯭ꯔꯥ
ꯑꯁ ꯈꯪꯗꯦꯗ ꯁꯥꯕꯅ ꯑꯗꯨꯒ
ꯑ ꯑꯩꯗꯤ ꯑꯗꯨꯝ ꯄꯨꯡꯍꯥꯏ ꯍꯥꯏ
ꯃꯔꯛ ꯃꯔꯛꯇ ꯏꯁꯤꯡ ꯏꯁꯤꯡꯗꯣ
ꯑꯥ
ꯃꯔꯛ ꯃꯔꯛꯇ ꯅꯨꯡꯉꯥꯏꯇꯕꯀꯣ
ꯑꯣ ꯏꯁꯤꯡꯕꯨꯗꯤ ꯑꯗꯨꯝ ꯌꯥꯏ ꯑꯗꯣ ꯍꯥꯏꯗꯤ ꯑꯗꯨꯝ ꯃꯅꯝ ꯊꯣꯛꯇꯤ ꯊꯣꯛꯑꯦ ꯑꯗꯨꯒ ꯌꯨꯝꯕꯨ ꯍꯣꯏ ꯑꯗꯨꯝ ꯐꯩꯌꯦꯕꯀꯣ ꯀꯔꯤꯒꯤ ꯍꯣꯡꯕ ꯇꯟꯕ ꯑꯩꯈꯣꯏꯁꯨ ꯍꯥꯏꯗꯤ ꯃꯤꯗꯤ ꯈꯔ ꯂꯩꯌꯦ ꯅꯥꯏ ꯃꯩꯇꯩ ꯈꯣꯏ ꯍꯩꯁꯦꯗ ꯑꯗꯨꯝ ꯌꯨꯝ ꯗꯣ ꯃꯤꯕꯨ ꯂꯥꯛꯍꯟꯗꯕ ꯂꯪꯕꯗꯣ ꯌꯥꯗꯕ ꯍꯥꯏ ꯑꯗꯨꯝ ꯂꯩꯌꯦꯅ
ꯎꯝ
ꯑꯗꯨ ꯑꯗꯨꯒꯨꯝꯕꯗꯤ ꯅꯨꯡꯉꯥꯏꯇꯕ ꯅꯣꯏꯗꯤ ꯀꯃꯥꯏꯅ ꯇꯧꯒꯦ ꯌꯨꯝꯕꯨ ꯍꯣꯏ ꯐꯥꯕ꯭ꯔꯥ ꯍꯥꯏꯗꯤ
ꯑꯩꯈꯣꯏ ꯌꯨꯝ ꯕꯨ ꯊꯝꯗꯦ ꯌꯨꯝꯕꯨ ꯃꯣꯏꯅ ꯀꯩꯅꯣꯗ ꯃꯣꯏꯅ ꯈꯨꯟꯗ ꯂꯩꯕ ꯃꯣꯏꯒꯤ ꯌꯨꯝ ꯈꯛꯇ ꯑꯩꯈꯣꯏ ꯑꯗꯨꯝ ꯔꯦꯟ ꯂꯩꯕꯗꯣ
ꯑꯣ ꯑꯗꯨꯗꯤ ꯅꯨꯡꯉꯥꯏꯔꯝꯅꯤꯅ ꯅꯣꯏꯁꯨ ꯑꯣ
ꯅꯨꯡꯉꯥꯏꯌꯦ ꯃꯤ ꯂꯥꯛꯄ ꯈꯣꯠꯄꯒꯨꯝꯕꯗꯤꯀꯣ꯫
ꯑꯥ ꯍꯥꯥꯏꯗꯤ ꯃꯤ ꯔꯨꯝ ꯌꯥꯝꯕ꯭ꯔꯥ ꯃꯤ ꯂꯩꯅꯤꯉꯥꯏ ꯅꯠꯇꯅ ꯃꯤ ꯌꯥꯝ ꯔꯨꯝ ꯌꯥꯝꯗꯕ꯭ꯔꯥ꯫
ꯔꯨꯝꯁꯦ ꯍꯣꯏ ꯔꯦ ꯔꯨꯝ ꯑꯃꯗ ꯑꯅꯤ ꯑꯅꯤ ꯂꯩꯌꯦ ꯃꯤ ꯑꯅꯤ ꯑꯅꯤ ꯂꯩꯌꯦꯕꯀꯣ
ꯑꯣ
ꯑꯗꯣ ꯔꯨꯝꯁꯦ ꯑꯞ ꯁꯇꯤꯌꯔꯗꯅꯦꯕ ꯑꯩꯈꯣꯏ ꯂꯩꯔꯤꯁꯦ
ꯑꯣ
ꯔꯨꯝ ꯃꯔꯤ ꯂꯩꯌꯦ ꯑꯗꯨꯒ ꯃꯈꯥꯗꯅ ꯑꯅꯤ꯫ ꯋꯥꯁꯔꯨꯝꯒꯨꯝꯕꯁꯨ ꯑꯗꯨꯝ ꯅꯨꯡꯉꯥꯏꯌꯦꯗ
ꯑꯗꯨꯝ ꯇꯣꯉꯥꯟ ꯇꯣꯉꯥꯟꯅ ꯄꯤꯔꯝꯅꯦ ꯑꯗꯨꯗꯤꯀꯣ
ꯇꯣꯉꯥꯟ ꯇꯣꯉꯥꯟꯗꯤ ꯄꯤ ꯄꯤꯗꯦ ꯑꯗꯨ ꯑꯣꯏꯔꯁꯨ ꯋꯥꯁꯔꯨꯝꯗꯣ ꯆꯥꯎꯁꯨ ꯆꯥꯎꯋꯦ ꯑꯗꯨꯒ ꯀꯩꯅꯣ ꯇꯧꯕꯗꯣ ꯌꯥꯝꯗꯤ ꯌꯥꯝꯃꯦꯕ ꯋꯥꯁꯔꯨꯝꯗꯣ꯫
ꯑꯣ ꯑꯁ ꯑꯩꯈꯣꯏꯗꯤ ꯋꯥꯁꯔꯨꯝꯗꯤ ꯑꯃ ꯉꯥꯛꯇꯅꯦꯕꯀꯣ ꯑꯗꯣ ꯍꯧꯖꯤꯛ ꯔꯦꯟꯗ ꯂꯩꯕꯗ ꯗꯨ ꯀꯥ ꯑꯃ ꯑꯅꯤ ꯑꯍꯨꯝ ꯃꯔꯤ ꯃꯉꯥ ꯇꯔꯨꯛ ꯇꯔꯦꯠ ꯇꯔꯦꯠ ꯅꯤꯄꯜꯒꯨꯝꯕꯗꯤ ꯂꯩꯌꯦꯕꯀꯣ ꯔꯦꯟꯗ ꯂꯩꯕꯗꯣ
ꯑꯥ
ꯑꯗꯨ ꯃꯤ ꯈꯔꯗꯤ ꯑꯃ ꯃꯤ ꯑꯃꯗ ꯂꯩꯕꯁꯨ ꯌꯥ ꯌꯥꯎꯋꯦ ꯑꯗꯨꯒ ꯃꯤ ꯑꯍꯨꯝꯁꯨ ꯂꯩꯕꯁꯨ ꯌꯥꯎꯋꯦꯕ ꯑꯗꯨ ꯑꯩꯈꯣꯏꯗꯤ ꯋꯥꯁꯔꯨꯝꯗꯣ ꯍꯥꯏꯗꯤ ꯕꯥꯠꯔꯨꯝꯗꯣ ꯇꯣꯉꯥꯟꯅ ꯄꯤꯗꯦ ꯑꯃꯨꯛꯀ ꯑꯩꯈꯣꯏ ꯑꯗꯨꯝ ꯇꯣꯏꯂꯦꯠꯇ ꯀꯩꯅꯣ ꯇꯧꯕꯗꯣ
ꯎꯝ
ꯑꯗꯨꯒ ꯑꯃꯨ ꯑꯃ ꯉꯥꯛꯇꯅꯦꯕ ꯑꯗꯨꯒꯤ ꯅꯨꯡꯉꯥꯏꯇꯦ ꯑꯗꯨꯗꯤ
ꯍꯣꯏꯅꯦ ꯑꯗꯨ ꯌꯨꯝꯕꯔꯗꯤ ꯀꯌꯥ ꯀꯌꯥ ꯂꯧꯒꯦ?
ꯑꯁ ꯑꯩꯈꯣꯏꯗꯤ ꯀꯩꯅꯣ ꯇꯤꯟꯒꯤꯅꯤ ꯎꯝ ꯌꯥꯝꯗꯦꯗ ꯇꯨ ꯊꯥꯎꯖꯟ ꯐꯥꯏꯚ ꯍꯟꯗ꯭ꯔꯦꯠ ꯑ ꯊ꯭ꯔꯤ ꯊꯥꯎꯖꯟ ꯊ꯭ꯔꯤ ꯊꯥꯎꯖꯟꯅꯦ
ꯑꯣ ꯑꯣ ꯑꯣ
ꯅꯣꯏꯗꯤ
ꯑꯩꯈꯣꯏꯒꯤꯁꯨꯅꯦ ꯖꯤꯡꯒ ꯈꯛꯑꯦ ꯋꯥꯜꯗꯣ꯫
ꯑꯣꯑꯣ
ꯗꯨꯒꯤ ꯑ ꯑꯩꯈꯣꯏꯒꯤꯅ ꯃꯩꯒꯤ ꯃꯃꯜꯗꯣ ꯆꯍꯨꯝ ꯂꯧꯋꯦ ꯕꯀꯣ ꯑꯗꯨꯒꯤ ꯊꯥ ꯑꯃꯗ ꯆ ꯑ ꯂꯤꯁꯤꯡ ꯑꯅꯤꯒ ꯀꯌꯥꯔꯥ ꯂꯧꯕꯅꯦ꯫
ꯑꯣ ꯑꯈꯣꯏꯁꯨ ꯂꯥꯏ ꯎꯝ ꯂꯥꯏꯕꯤꯜꯗꯤ ꯑꯈꯣꯏ ꯑꯗꯨꯝ ꯏꯁꯥꯅ ꯄꯤꯕꯅꯦ ꯍꯣꯏ ꯌꯥꯝ ꯑꯗꯨꯝ ꯁꯤꯖꯤꯟꯅꯔꯗꯤ ꯌꯥꯝ ꯄꯤꯕꯀꯣ ꯌꯥꯝ ꯁꯤꯖꯤꯟꯅꯗ꯭ꯔꯗꯤ ꯑꯈꯣꯏꯅ ꯑꯗꯨꯝ ꯍꯥꯏꯗꯤ ꯂꯥꯛ ꯑꯩꯈꯣꯏꯅ ꯁꯤꯖꯤꯟꯅꯕꯗ ꯑꯗꯨꯝ ꯄꯤꯌꯦꯕ ꯑꯈꯣꯏ ꯏꯁꯥꯅ
ꯎꯝ
ꯏꯁꯤꯡꯗꯤ ꯅꯣꯏꯅ ꯂꯧꯕ꯭ꯔꯥ ꯃꯣꯏꯅ ꯄꯤꯕ꯭ꯔꯥ
ꯃꯣꯏꯅ ꯇꯨꯇꯤꯗ ꯄꯤ ꯇꯨꯇꯤꯗ ꯂꯥꯛꯄꯗꯣ
ꯑꯥ
ꯎꯝ ꯑꯗꯨꯗ ꯂꯧꯕꯅꯦ ꯑꯗꯨ ꯇꯣꯇꯤꯗꯣ ꯀꯩꯅꯣ ꯀꯨꯏꯅ ꯂꯥꯛꯇ꯭ꯔꯗꯤ ꯑꯩꯈꯣꯏ ꯑꯗꯨꯝ ꯄꯩꯁꯥ ꯄꯨꯊꯣꯛꯑꯒ ꯂꯧꯕ ꯗꯣ ꯒꯥꯔꯤꯗ ꯄꯨꯔꯛꯄ ꯏꯁꯤꯡꯁꯤꯡꯗꯣ ꯑꯗꯨꯗ ꯂꯧꯋꯦ
ꯑꯣ ꯎꯝ ꯎꯝ ꯊꯥꯡꯃꯩꯕꯟꯗꯣꯔꯣ ꯅꯪ ꯂꯩꯕꯗꯣ
ꯊꯥꯡꯃꯩꯕꯟꯗ ꯅꯠꯇꯦꯗ ꯁꯤ ꯀꯩꯅꯣꯗ ꯏꯁꯇꯦꯗꯤꯌꯝꯒꯤ ꯃꯅꯥꯛꯇ ꯀꯣ
ꯈꯨꯃꯥꯡ ꯂꯝꯄꯥꯛꯒꯤꯔꯣ
ꯑꯥ
ꯑꯣ
ꯉꯁꯤꯗꯤ ꯑ ꯅꯠꯇꯦ ꯑꯩ ꯏꯅꯥꯎꯄꯥꯒ ꯂꯩꯌꯦ ꯑꯩ ꯏꯅꯥꯎꯄꯥꯁꯨ ꯀꯩꯅꯣ ꯃꯥꯗꯣ ꯀꯣꯂꯦꯖ ꯀꯥ ꯀꯥꯔꯅꯦꯕꯀꯣ ꯗꯤ ꯑꯦꯝꯗ ꯃꯥꯁꯨ
ꯀꯩ ꯍꯥꯏꯕ ꯉꯁꯥꯏ ꯍꯥꯏꯕꯗꯣ
ꯉꯁꯤꯗꯣ ꯅꯪ ꯀꯩꯝ ꯆꯠꯂꯣꯏꯗ꯭ꯔꯣ ꯍꯥꯏꯕ
ꯑꯁ ꯌꯨꯝꯗ ꯑꯗꯨꯝ ꯂꯩꯅꯤꯗ
ꯑꯥ
ꯆꯠꯐꯝꯁꯨ ꯂꯩꯇꯦ ꯊꯣꯛꯄꯁꯨ ꯇꯜꯂꯦ ꯃꯄꯥꯟꯗ
ꯑꯗꯨꯅꯦꯀꯣ ꯁꯥꯔꯁꯨ ꯑꯗꯨꯝ ꯑꯗꯨꯝ ꯀꯩꯅꯣ ꯔꯨꯝꯒꯤ ꯃꯅꯨꯡꯗ ꯑꯗꯨꯝ ꯂꯩꯃꯟꯕꯒꯤꯀꯣ ꯊꯣꯛ
ꯍꯣꯏ ꯍꯣꯏ ꯁꯥ ꯌꯨꯝꯔꯨꯝꯗ ꯂꯩꯕꯁꯨ ꯁꯥꯗꯤ ꯁꯥꯏ ꯑꯗꯨꯕꯨ ꯑꯗꯨꯝ ꯊꯣꯞꯄꯗ ꯍꯦꯟꯅ ꯇꯜꯂꯦꯕꯀꯣ
ꯎꯝ
ꯑꯗꯤ
ꯅꯪꯗꯤ ꯃꯤ ꯀꯌꯥꯒ ꯂꯩꯒꯦꯅ
ꯑꯈꯣꯏ ꯗꯗꯥ ꯑꯅꯤꯒ ꯑꯩ ꯑꯈꯣꯏ ꯏꯍꯨꯝ ꯂꯩꯔꯤ
ꯑꯣ ꯆꯥꯛꯇꯤ ꯀꯃꯥꯏ ꯀꯃꯥꯏꯟ ꯊꯣꯡꯔꯤꯅꯣ ꯅꯪꯅ ꯊꯣꯡꯕ꯭ꯔꯥ ꯃꯣꯏꯅ ꯊꯣꯡꯕ꯭ꯔꯥ
ꯑꯗꯨꯗꯤ ꯑꯗꯨꯝ ꯍꯥꯏꯗꯤ ꯇꯟ ꯇꯟꯂꯧꯕ ꯍꯥꯏꯕ
ꯍꯣꯏ ꯆꯞ ꯃꯅꯩꯌꯦ ꯁꯤꯗꯁꯨ
ꯅꯨꯡꯇꯤ ꯊꯣꯡꯗꯕꯨꯗꯤ ꯇꯜꯂꯦꯕꯀꯣ
ꯑꯗꯨꯅꯦ
ꯎ ꯑꯍꯥ ꯑꯍꯥꯎ ꯍꯥꯏꯗꯤ ꯏꯟꯁꯥꯡ ꯅꯥꯄꯤꯒꯨꯝꯕ ꯌꯥꯝ ꯃꯥ ꯑꯗꯨꯝ ꯊꯣ ꯊꯣꯡꯅꯤꯡꯕ ꯀꯟ ꯂꯩꯌꯦꯕꯀꯣ ꯑꯗꯨꯝ ꯂꯩꯕ ꯊꯣꯡꯅꯤꯡꯉ ꯊꯣꯡꯅꯤꯡꯕ ꯂꯩꯕ ꯀꯥꯟꯗꯤ ꯑꯗꯨꯝ ꯊꯣꯡꯕ ꯌꯥꯏ ꯑꯗꯨꯕꯨ ꯑꯍꯥꯎꯕ ꯍꯥꯏꯗꯤ ꯏꯟꯁꯥꯡ ꯅꯥꯄꯤꯒꯨꯝꯕ ꯂꯩꯇꯕ ꯅꯨꯡꯇꯤꯒꯤ ꯊꯣꯡꯒꯗꯧꯕꯁꯦ ꯌꯥꯝ ꯇꯜꯂꯦꯕ
ꯑꯥ
ꯃꯤ ꯑꯗꯨꯝ ꯇꯥꯟ ꯂꯧꯔ ꯊꯣꯡꯕꯅꯤ ꯫ ꯑꯩ ꯌꯥꯝꯕꯗꯗꯤ ꯃꯕꯥꯅꯤ ꯑꯌꯨꯛꯇ ꯊꯣꯡꯉꯦ ꯑꯩꯅ ꯏꯚꯅꯤꯡ ꯊꯣꯡꯕ ꯫
ꯑꯥ ꯑꯩꯅ ꯑꯌꯨꯛꯇ ꯊꯣꯡꯕꯀꯣ ꯑꯗꯨꯒ ꯏꯅꯥꯎꯅꯨꯄꯥꯅ ꯑꯥ ꯀꯩ ꯀꯩꯅꯣꯗ ꯏꯚꯅꯤꯡꯗ ꯊꯣꯡꯕ ꯃꯥꯅ ꯫
ꯍꯣꯏ ꯍꯣꯏ ꯊꯦꯡ ꯊ‌ꯦꯡꯅ ꯍꯧꯒꯠꯄꯒꯤꯀ‌ꯣ ꯑꯗꯨꯃꯥꯏꯅ ꯇꯧꯗꯤ ꯇꯧꯕ ꯌꯥꯎꯕꯅꯦ ꯑꯗꯨꯅ ꯈ‌ꯣꯏꯗꯤ ꯑꯌꯨꯛꯇꯤ ꯊꯦꯡ ꯊꯦꯡꯅ ꯆꯥꯏꯕ ꯉꯁꯤꯗꯤ ꯈꯤꯇꯪ ꯉꯟꯅ ꯆꯥꯏ ꯑꯩꯅ ꯊꯣꯡꯕꯒꯤ ꯫
ꯑꯩ ꯍꯧꯒꯠꯄꯗꯨ ꯇꯜꯂꯦꯕ ꯑꯌꯨꯛꯇꯁꯨ ꯑꯩꯗꯤ ꯫
ꯆꯨꯝꯃꯦ ꯍꯣꯏ ꯑꯗꯨꯗꯤ ꯑꯗꯨꯝ ꯁꯥꯃꯟꯕꯤ ꯑꯍꯤꯡꯗꯁꯨ ꯇꯨꯝꯕ ꯅꯨꯡꯉꯥꯏꯇꯦꯕ ꯫ ꯀ‌ꯣ ꯃꯔꯛꯇꯦ ꯑꯗꯨ ꯅꯟꯅ ꯇꯨꯝꯒꯦ ꯍꯥꯏꯔꯁꯨ ꯑꯗꯨꯝ ꯑꯩꯈꯣꯏꯅ ꯑꯩꯈꯣꯏ ꯇꯨꯝꯕ ꯃꯇꯝ ꯂꯥꯛꯇ꯭ꯔꯥꯗꯤ ꯇꯨꯝꯕ ꯉꯝꯗꯕꯗꯣ ꯫ ꯗꯨꯝ ꯂꯩꯌꯦꯅ ꯗꯨ ꯊꯦꯡꯅ ꯇꯨꯝꯒꯅꯤ ꯑꯗꯣ ꯃꯣꯏ ꯑꯌꯨꯛ ꯑꯗꯨꯝ ꯍꯧꯒꯠ ꯄ ꯇꯟꯕꯗꯣ ꯇꯨꯝꯅꯤꯡꯕꯗꯣ ꯫
ꯑꯥ
ꯁꯥ ꯑꯌꯨꯛ ꯍꯧꯒꯠꯄꯗ ꯑꯗꯨꯝ ꯍꯥꯏꯗꯤ ꯊꯦꯡꯅ ꯍꯧꯒꯠꯂꯗꯤ ꯁꯥꯏꯌꯦꯅꯀꯣ ꯫ ꯅꯥꯏ ꯅꯥꯏ ꯑꯗꯨꯝ ꯑꯗꯨ ꯉꯝꯕ ꯀꯥꯟꯗ ꯍꯧꯅꯠꯂ‌ꯦ ꯑꯗꯨꯒꯤ ꯑꯗꯨ ꯃꯇꯝ ꯂꯥꯛꯔꯗꯤ ꯑꯗꯨꯝ ꯍꯧꯒꯠ ꯄꯅꯦꯅ ꯁꯥꯗ꯭ꯔꯤ ꯐꯥꯎ ꯑꯥ
ꯇꯤꯟꯗ ꯀꯩꯅꯣ ꯍꯣꯜ ꯈꯔ ꯂꯩꯕꯀꯣ ꯑꯗꯨꯗꯒꯤ ꯅꯨꯡꯁꯥ ꯀꯩꯅꯣ ꯆꯪꯕꯗꯣ ꯑꯗꯨꯒꯤ ꯇꯨꯝꯕ ꯌꯥꯗꯦ ꯁꯥꯕꯒꯤ ꯫
ꯑ‌ꯦ ꯌꯨꯝ ꯐꯖꯕꯗ ꯂꯩꯔꯗꯤ ꯑꯩ ꯌꯨꯝ ꯑꯐꯕꯗ ꯂꯩꯔꯗꯤ ꯀꯌꯥ ꯁꯥꯥꯕꯁꯨ ꯈꯪꯉꯣꯏꯕ ꯫
ꯎꯝ
ꯁꯤꯡꯗ ꯀꯩꯅꯣ ꯇꯧꯕꯒꯤ ꯅꯨꯡꯁꯥ ꯁꯥꯥꯕꯗꯣ ꯍꯦꯛ ꯍꯩ ꯗꯥꯏꯔꯦꯛ ꯆꯥꯡꯕꯒꯨꯝꯅꯀꯣ ꯫
ꯎꯝ
ꯗꯨꯃꯥꯏꯅ ꯇꯧꯕꯒꯤ ꯃꯤꯗꯤ ꯃꯄꯥꯟ ꯊꯣꯛ ꯃꯄꯥꯟ ꯊꯣꯛꯇ꯭ꯔꯥꯗꯤ ꯌꯥꯝ ꯉꯧꯊꯣꯛꯄꯅꯦꯅ ꯍꯥꯏꯌꯦꯅ ꯫
ꯑꯁ ꯀꯥꯏꯗꯒꯤꯅꯣꯗ ꯫
ꯑꯩꯈꯣꯏꯗꯤ ꯑꯩꯈꯣꯏꯗꯤ ꯍꯦꯛꯇ ꯃꯄꯥꯟ ꯁꯨꯛꯊꯣꯛ ꯊꯣꯛꯇꯦ ꯑꯗꯨꯕꯨ ꯅꯨꯡꯁꯥꯁꯦ ꯗꯥꯏꯔꯦꯛ ꯐꯥꯎꯕꯤꯒꯤꯀꯣ
ꯎꯝ
ꯑꯗꯨꯅꯦ
ꯎꯝ
ꯁꯥꯕꯁꯦ ꯑꯩꯗꯤ ꯈꯪꯕ ꯉꯝꯗꯦ ꯑꯗꯨꯒꯤ ꯫ ꯑꯩꯗꯤ ꯃꯔꯛ ꯃꯔꯛꯇ ꯁꯥꯇꯤꯟ ꯍꯥꯞꯄꯒ ꯇꯨꯝꯕꯅꯦ ꯫
ꯑꯗꯨꯗꯤ ꯂꯩꯔꯦ ꯫
ꯑꯦ ꯇꯨꯝꯅꯤꯡꯕ ꯀꯩꯟꯗꯗꯤ ꯐꯦꯟ ꯐꯦꯟ ꯍꯥꯞꯄꯁꯨ ꯐꯦꯟꯒꯤ ꯃꯈꯣꯟꯁꯤ ꯇꯥꯕꯗꯨ ꯇꯨꯝꯕ ꯅꯨꯡꯉꯥꯏꯇꯦꯀꯣ ꯫ ꯑꯃ ꯍꯞꯇ꯭ꯔꯥꯗꯤ ꯂꯩꯕ ꯉꯝꯗꯕ ꯫
ꯑꯩꯈꯣꯏꯗꯤ ꯐꯦꯟꯁꯦ ꯀꯩꯅꯣ ꯅꯨꯡꯇꯤꯒꯤ ꯑꯗꯨꯝ ꯁꯤꯖꯤꯟꯅꯔꯒꯥ ꯑꯌꯨꯛꯇꯁꯨ ꯅꯨꯡꯊꯤꯟꯗꯁꯨ ꯅꯨꯡ
ꯍꯣꯏ ꯍꯣꯏ ꯍꯣꯏ ꯑꯗꯨꯅꯦ ꯑꯗꯨꯅꯤ ꯆꯨꯝꯗꯤ ꯆꯨꯝꯃꯦꯗ ꯁꯤꯖꯤꯟꯅꯗ꯭ꯔꯥꯗꯤ ꯂꯩ ꯕꯉꯝꯗꯦꯕꯀꯣ ꯫
ꯎꯝ
ꯑꯁ ꯏꯪ ꯏꯪ ꯌꯥꯝ ꯏꯪꯉꯁꯨ ꯑꯗꯨꯝ ꯏꯪꯕꯗꯤ ꯈꯪꯕ ꯉꯝꯃꯦꯕꯀꯣ ꯁꯥꯕꯗꯗꯤ ꯅꯨꯡꯉꯥꯏꯇꯦꯗ ꯫
ꯍꯣ ꯑꯗꯨꯅꯦ ꯎꯃꯥꯡꯅ ꯑꯃ ꯑꯁ
ꯑ
ꯑꯗꯨꯗ ꯏꯁꯤꯡ ꯂꯩ ꯇꯔꯥꯗꯤ ꯂꯣꯏ
ꯑꯗꯨꯅꯤ ꯍꯣꯏ ꯂꯩꯔꯦ ꯏꯔꯨꯜ ꯏꯔꯨꯗꯔꯗꯤ ꯏꯔꯨꯕꯁꯨ ꯑꯃꯔꯛꯅ ꯌꯥꯗꯦꯕ ꯑꯃꯔꯛꯅ ꯌꯥꯗꯦꯕꯀꯣ
ꯍꯣꯏꯅꯦ
ꯑꯌꯨꯗ ꯏꯔꯨꯒꯅꯤ ꯑꯗꯨꯒ ꯑꯃꯨꯛ ꯇꯨꯝ ꯇꯨꯝꯗꯔꯤ ꯇꯨꯝꯗ꯭ꯔꯤꯉꯩꯗ ꯑꯃꯨꯛ ꯏꯔꯨꯗ꯭ꯔꯗꯤ ꯇꯨꯝꯕ ꯅꯨꯡꯉꯥꯏꯇꯕꯗꯣ
ꯑ ꯇꯜꯂꯦꯀꯣ
ꯑꯥ